ꯍꯂꯣ
ꯍꯂꯣ ꯍꯂꯣ
ꯍꯂꯣ ꯑꯥꯎ ꯇꯥꯏ ꯌꯥꯝ ꯇꯞꯅ ꯇꯥꯏꯌꯦ
ꯑꯦꯗ ꯑꯣꯏꯔꯤꯅꯣ
ꯇꯨꯝꯒꯦ ꯇꯧꯔꯤ
ꯇꯨꯝꯒꯦ ꯇꯧꯔꯤꯌꯦ
ꯑ ꯅꯪꯒꯗꯅꯣ
ꯍꯥꯥ
ꯅꯪ ꯀꯩꯗꯧꯔꯤꯅꯣ ꯍꯥꯏꯕ
ꯑꯩꯗꯤ ꯕꯣꯜ ꯉꯥꯏꯔꯒ ꯂꯩꯌꯦ
ꯑꯣ ꯀꯩ ꯃꯦꯠꯁ ꯂꯩ ꯄꯣꯔꯇꯨꯒꯜ
ꯍꯣꯏ
ꯆꯥꯛꯇꯤ ꯆꯥꯔꯕꯣ
ꯍꯣꯏ ꯆꯥꯔꯦ ꯅꯪꯗꯤ
ꯆꯔꯦ
ꯀ ꯊꯝ ꯆꯥꯔꯤꯅꯣ
ꯁꯧꯒ꯭ꯔꯤ ꯌꯥꯥꯏ ꯅꯪꯗꯤ
ꯑꯩꯗꯤ ꯁꯤꯕꯣꯠ ꯆꯥꯏ
ꯑꯣ
ꯅꯪꯒꯤ ꯕꯣꯜ ꯌꯦꯡꯉꯣꯏꯗ꯭ꯔꯣ ꯇꯥꯕ꯭ꯔꯣ
ꯇꯥꯏ
ꯑ ꯅꯪꯗꯤ ꯕꯣꯔ ꯌꯦꯡꯉꯣꯏꯗ꯭ꯔꯣ
ꯌꯦꯡꯉꯔꯣꯏ
ꯀꯩꯒꯤꯅꯣ ꯏꯟꯇꯔꯦꯁ ꯂꯩꯗꯕ꯭ꯔꯣ
ꯏꯟꯇꯔꯦꯁ ꯂꯩꯇ꯭ꯔꯦ ꯑꯩꯈꯣꯏ ꯕ꯭ꯔꯥꯖꯤꯜ ꯄꯣꯛ ꯍꯧꯧꯔꯤꯉꯅ ꯉꯁꯥꯏ
ꯍꯣꯏꯖꯤ ꯄꯣ ꯑ ꯑ ꯊꯃꯣꯏ ꯀꯥꯏꯔꯦꯍꯦ ꯐꯖꯅ
ꯅꯪ ꯄ꯭ꯔꯖꯗ ꯁꯞꯄꯣꯔꯠ ꯇꯕ꯭ꯔꯣꯥ
ꯍ ꯑꯁ ꯕ꯭ꯔꯥꯖꯤꯜꯅꯤꯅꯦ ꯑꯩꯅꯋꯥ ꯑꯩꯒꯤ ꯁꯞꯄꯣꯔꯠ ꯇꯧꯕꯁꯦ
ꯑꯣ ꯅꯣꯔꯋꯦꯒꯤ ꯍꯂꯥꯟꯗꯣ ꯑꯗꯨꯅꯅꯤ
ꯃꯗꯨ ꯅꯨꯄꯥꯗꯣ ꯍꯥꯞꯄ ꯌꯥꯔꯦ
ꯃꯥꯁꯦ ꯉꯥꯎꯕ ꯃꯥꯜꯂꯦ ꯈꯔ ꯈꯔ
ꯍꯥꯥ
ꯉꯥꯎꯕ ꯃꯥꯜꯂꯦꯕ ꯑꯗꯨ ꯅꯨꯄꯥꯗꯣ
ꯍꯣꯏ ꯅꯎ ꯃꯥꯔꯦ ꯃꯥ
ꯕꯣꯒꯤ ꯃꯍꯨꯠꯇ ꯗꯕ꯭ꯂꯤꯎ ꯗꯕ꯭ꯂꯤꯎ ꯑꯣꯏꯅ ꯁꯥꯟꯅꯕ ꯊꯥꯗꯧꯅꯤ
ꯍꯣꯏ
ꯑ ꯍꯣꯔꯦꯟꯗꯤ ꯁꯄꯦꯟ ꯂꯄꯣꯔꯠꯇꯨ ꯇꯧꯔ ꯀꯩ ꯁꯞꯄꯣꯔꯠ ꯇꯧꯗꯣꯏꯅꯣ
ꯑꯁ ꯄꯣꯠꯆꯒꯥꯎꯅꯤꯁ
ꯑꯁ ꯂꯣꯏ ꯄꯥꯝꯕ ꯃꯥꯜꯂꯦ ꯅꯪꯒꯤꯗꯨꯗꯤ ꯑꯃꯈꯛꯇꯪ ꯁꯞꯄꯣꯔꯠ ꯇꯧꯗꯕ
ꯍꯣꯏ ꯏꯗꯤ ꯄꯣꯔꯇꯨꯒꯜ ꯕ꯭ꯔꯥꯖꯤꯜ ꯐ꯭ꯔꯥꯟꯁ
ꯑꯥꯔꯖꯦꯟꯇꯤꯅꯥ ꯑꯥꯔꯖꯦꯟꯇꯤꯅꯥ ꯇꯧꯕ꯭ꯔꯣ
ꯑꯥꯔꯖꯦꯟꯇꯤꯅꯥꯗꯤ ꯇꯧꯗꯦ
ꯎꯝ ꯅꯪ ꯀꯅꯥ ꯀꯅꯥ ꯂꯩꯔꯤꯅꯣ
ꯑꯩꯒꯤ ꯏꯃꯥꯟꯅꯕꯒ ꯂꯩꯌꯦ
ꯀꯣꯂꯦꯖ ꯆꯠꯄ꯭ꯔꯣ ꯀꯣꯂꯦꯖ ꯆꯠꯄ꯭ꯔꯥ ꯕ
ꯍꯣꯏ ꯀꯣꯂꯦꯖ ꯉꯁꯤ ꯆꯠꯇꯦꯗ ꯉꯔꯥꯡ ꯕꯥꯜ ꯌꯦꯡꯂꯨꯕꯒꯤ ꯋꯥꯕꯒꯤ
ꯅꯪꯗꯤ ꯉꯁꯤ ꯀꯥꯏ ꯀꯥꯏ ꯆꯠꯂꯨꯔꯦ
ꯉꯁꯤ ꯀꯥꯏ ꯀꯥꯏ ꯆꯠꯂꯨꯔꯦ
ꯍꯣꯏ
ꯀꯥꯏꯗꯁꯨ ꯆꯠꯇ꯭ꯔꯦꯗ ꯑꯩꯈꯣꯏꯁꯨ ꯀ꯭ꯂꯥꯁ ꯂꯩꯇꯦ ꯑꯝꯇꯥ ꯉꯁꯤ ꯅꯪ ꯒꯦꯝ ꯁꯥꯟꯅꯗ꯭ꯔꯣ ꯒꯝ ꯁꯥꯟꯅꯗ꯭ꯔꯣ
ꯁꯥꯅꯥꯌꯦ
ꯑ
ꯅꯪꯗꯤ
ꯁꯅꯩ
ꯀꯩ ꯒꯥꯃꯦ ꯅꯣ
ꯑꯃ ꯑꯥꯜ
ꯍꯩꯕ꯭ꯔꯣ ꯁꯅꯥꯕ
ꯈꯪꯗꯦꯗ ꯑꯗꯨꯝ ꯁꯥꯟꯅꯩ ꯀꯩ ꯍꯥꯏꯅꯤ ꯅꯪꯗꯤ ꯍꯩꯕ꯭ꯔꯣ
ꯑꯩ ꯍꯟꯗꯛ ꯀꯥꯟ ꯑꯦꯝ ꯑꯦꯜ ꯁꯥꯟꯅꯗ꯭ꯔꯦ ꯁꯥꯟꯅꯅꯤꯡꯗꯕꯒꯤ ꯄꯞꯖꯤ ꯑꯣꯏꯅ ꯁꯥꯟꯅꯔꯦ
ꯑꯣ ꯄꯞꯖꯤ ꯅꯨꯡꯉꯥꯏꯕ꯭ꯔꯥ
ꯍꯣꯏ ꯄꯞꯖꯤ ꯅꯨꯡꯉꯥꯏꯕꯅꯤꯅꯦ
ꯀꯣꯛ ꯉꯥꯎꯋꯦ ꯑꯩꯗꯤ ꯎꯕꯗ
ꯑꯥꯏꯁ ꯑꯗꯨꯝ ꯁꯅꯥꯔꯗꯤ ꯉꯎꯔꯔꯣꯏꯗ
ꯕꯤꯠ ꯂꯩꯇꯦ ꯃꯣꯏ ꯅꯣꯡꯃꯩ ꯃꯌꯥꯝꯗꯣ ꯈꯨꯟꯕꯗꯣ
ꯍꯥ ꯍꯥꯥ ꯍꯥ
ꯅꯨꯡꯉꯥꯏꯗꯧ ꯃꯥꯥꯟꯗꯦ
ꯅꯨꯡꯉꯥꯏꯕꯅꯦꯍꯦ
ꯅꯣꯡꯃꯩ ꯄꯈꯨꯟꯗ ꯈꯨꯜꯂꯤ ꯅꯣꯏ ꯄꯞꯖꯤ ꯁꯥꯟꯅꯕꯗꯨ ꯀꯃꯥꯏ ꯀꯔꯤ ꯇꯧꯔꯀꯥꯟꯗ ꯉꯝꯒꯦ
ꯄꯞꯖꯤꯔꯣ
ꯑ ꯍꯥꯏꯗꯤ ꯑꯦꯝ ꯑꯦꯜꯒꯤꯗꯤ ꯇꯔꯦꯠ ꯊꯨꯒꯥꯏꯔ ꯕꯦꯁ ꯊꯨꯒꯥꯏꯔꯒ ꯉꯝꯃꯤꯗꯅ
ꯍꯣꯏ
ꯑꯗꯨ ꯄꯞꯖꯤꯒꯤꯗꯤ ꯀꯩ ꯇꯧꯔꯒ ꯉꯝꯒꯦ
ꯑꯗꯨꯝ ꯂꯥꯟ ꯇꯧꯔꯅꯤ ꯂꯥꯟ ꯇꯧꯔꯒ ꯆꯤꯀꯦꯟ ꯗꯤꯟꯅꯔ ꯍꯥꯏꯅ ꯂꯩꯌꯦ
ꯎꯝ
ꯆꯤꯛꯀꯦꯟ ꯗꯤꯟꯅꯔ ꯑꯗꯨꯝ ꯆꯥꯒꯗꯕ ꯑꯩꯈꯣꯏꯅ ꯃꯤ ꯂꯣꯏ ꯍꯥꯠꯀꯗꯕꯀꯣ ꯑꯩꯈꯣꯏꯅ
ꯃꯤ ꯀꯌꯥꯃꯨꯛꯀ ꯁꯨꯒꯦ
ꯑꯁ ꯃꯤ ꯌꯥꯝꯕꯅꯤꯍꯦ ꯍꯟꯗ꯭ꯔꯦꯠꯀꯨꯝꯕ ꯌꯥꯝ ꯂꯨꯕꯅꯦ ꯄꯕꯖꯤꯁꯦ
ꯑꯩꯁꯨ ꯀꯣꯛ ꯉꯥꯎꯋꯦ ꯄꯕꯖꯤꯗꯣ ꯌꯦꯡꯕꯗ ꯈꯛꯇ
ꯀꯣꯛ ꯉꯥꯎꯋꯦ ꯍꯥꯏꯕ ꯅꯪ
ꯎꯝ ꯀꯣꯛ ꯉꯥꯎꯋꯦ ꯍꯣꯏ ꯌꯦꯡꯕꯗ ꯀꯩꯅꯣꯝ ꯇꯧꯋꯦ ꯍꯥꯏꯗꯤ ꯍꯩꯇꯕꯒꯤ ꯅꫭꯏ ꯔꯦꯗ ꯖꫭꯟ ꯂꯥꯛꯀꯥꯟ ꯆꯦꯟꯗꯥꯏ
ꯖꯣꯟ ꯂꯥꯛꯑꯥ ꯀꯥꯟꯗ ꯆ‌ꯦꯟꯗꯥꯏ
ꯍꯣꯏ ꯅꯣꯏ ꯂꯣꯏ ꯈꯪꯂꯝꯃꯦꯅ ꯄꯞꯖꯤꯒꯤ ꯃꯔꯝꯗ
ꯈꯪꯕꯨꯗꯤ ꯈꯪꯉꯤ ꯌꯦꯡꯉꯦ ꯍꯥꯏꯐꯦꯠ ꯍꯥꯏꯐꯦꯠ ꯃꯤ ꯁꯥꯟꯅꯕꯗ ꯑꯗꫭ ꯍꯩꯇꯦ ꯁꯥꯟꯅꯕ ꯈꯣꯏꯅꯗꯤ
ꯇꯨꯝꯅꯤꯡꯗ꯭ꯔꯤꯕꫭ ꯅꯪꯗꯤ
ꯇꯨꯝꯅꯤꯡꯗ꯭ꯔꯤ ꯇꯨꯝꯃꯗꯕꯅꯤ ꯉꯥꯛꯇꯪ ꯂꯩꯔꯒꯕꯨꯗꯤ ꯍꯧꯖꯤꯛꯇꯤ ꯇꯨꯝꯅꯤꯡꯗ꯭ꯔꯤ ꯎꯝ
ꯅꯪꯁꯨ ꯋꯥ ꯂꯩꯕ꯭ꯔꫭ ꯃꯥꯜꯂꯤꯗ
ꯑꯧ ꯑꯩꯁꯨ ꯋꯥ ꯂꯩꯇꯦ ꯅꯪꯁꯨ ꯂꯩꯇꯦ
ꯑꯩꯈꯣꯏ ꯑꯅꯤꯁꯦ
ꯈꯔ ꯏꯟꯇ꯭ꯔꯣꯚꯥꯔꯠ ꯑꯣꯏꯕ ꯃꯥꯜꯂꯤꯅꯦ ꯅꯪ ꯀꯔꯤ ꯀꯣꯂꯦꯖꯇ ꯇꯝꯃꯤꯅꯣ
ꯑꯗꯨ ꯍꯥꯏꯕ ꯌꯥꯕ꯭ꯔꫭ
ꯑꯗꯨꯒꯨꯝꯗꯤ ꯍꯥꯌꯦꯕꯤ ꯍꯥꯏꯗ
ꯦꯝꯗ
ꯗꯤꯑ ꯑꯦꯝꯗ ꯎꯝ
ꯅꯪꯗꯦ
ꯑꯩꯥꯏꯁꯨꯨꯅꯦ
ꯀ ꯊꯥꯔꯆꯦꯝ
ꯍꯥꯥ
ꯊꯥꯔ ꯁꯦ ꯑꯃ ꯂꯥꯎ
ꯍꯣꯏ ꯆꯔꯁꯃꯦ ꯅꯗꯤ
ꯑꯩꯁꯨ
ꯑꯣ ꯀꯥꯏꯁ ꯀ꯭ꯔꯤꯝꯅꯣ ꯅꯪꯗꯤ
ꯑꯥꯔꯠꯁꯅꯤ ꯍꯤꯁꯇ꯭ꯔꯤ ꯂꯧꯋꯦ
ꯃꯅꯤꯄꯨꯔꯤ
ꯍꯤꯁꯇ꯭ꯔꯤ
ꯍꯤꯁꯇ꯭ꯔꯤ
ꯑ
ꯏꯥꯟꯅꯕ ꯑꯃ ꯂꯩꯑ ꯍꯤꯁꯇ꯭ꯔꯤꯗ
ꯍ ꯀꯩ ꯁꯕꯖꯦꯛꯅꯣ
ꯏꯀꯣꯅꯣꯃꯤꯛꯁ
ꯅꯨꯡꯉꯥꯏꯕ꯭ꯔꯥ
ꯉꯥꯏ ꯆꯗ ꯂꯨꯕ
ꯑꯦꯅꯤ ꯀꯣꯂꯦꯖ ꯆꯒꯗ꯭ꯔꯣ
ꯆꯠꯂꯣꯏ ꯑꯩꯈꯣꯏ ꯀ꯭ꯂꯥꯁ ꯂꯩꯇꯦ ꯕꯤ ꯑꯦ ꯁꯤ ꯀꯣꯏ ꯇꯥꯑꯒꯦꯅ
ꯕꯤ ꯑꯦꯁ ꯁꯤ ꯑꯦ
ꯑ
ꯍꯟꯗꯛꯁꯦ ꯌꯣꯒꯥꯔ ꯀꯩꯅꯣꯝ ꯇꯥꯗꯧ ꯃꯥꯜꯂꯦ ꯑꯩ ꯁꯦꯀꯦꯟ ꯁꯦꯟꯗ ꯑꯦꯟ ꯑꯦꯁ ꯑꯦꯁ ꯆꯁ ꯇꯥꯕꯅꯦꯕ
ꯑꯣ ꯑꯗꯨꯗꯤ ꯑꯗꯨꯗꯤ ꯀꯩ ꯇꯥꯗꯣꯏꯕ
ꯌꯣꯒꯥ ꯑꯣꯏꯗꯧ ꯃꯥꯜꯂꯦ ꯅꯪꯗꯤ ꯀꯩ ꯇꯥꯒꯦ ꯇꯦꯕ꯭ꯂꯣ
ꯇꯥꯏ
ꯑꯪꯗꯤ ꯀꯩ ꯇꯥꯒꯦ ꯕꯤ ꯑꯦꯁ ꯁꯤ
ꯑꯩꯒꯤ ꯃ꯭ꯌꯨꯖꯤꯛꯇ
ꯑꯦꯟ ꯑꯦꯁ ꯑꯦꯁ
ꯃ꯭ꯌꯨꯖꯤꯛ ꯇꯅ ꯀꯠꯇꯑꯗ
ꯍꯥꯥ
ꯇꯤꯟ ꯅꯃ ꯈꯣꯒ ꯍꯥꯏꯕ
ꯈꯔ ꯀꯟꯅ ꯍꯥꯏꯌꯨ
ꯑꯗ ꯑꯩꯈꯣꯏꯒꯤ ꯇꯤꯟ ꯑꯃ ꯈꯣꯡꯉꯦ ꯍꯥꯏꯕ ꯇꯤꯟ
ꯍꯣꯏ
ꯊꯝꯃꯒꯦ ꯑꯗꯨꯗꯤ ꯊꯃꯖꯩ
ꯑꯣꯚꯔꯁꯦꯁ
ꯑ ꯕꯥꯕꯥꯏ
ꯍꯣꯏ ꯔ ꯇꯥꯏ